ꯍꯂꯣ
ꯇꯥꯏꯅꯦ ꯇꯥꯏꯅꯦ
ꯑ ꯑꯥ ꯉ ꯉꯟꯇ ꯑꯣꯏꯔꯤ
ꯍ ꯍꯂꯣ
ꯍ ꯑꯣ ꯎꯦ ꯊꯥꯗ ꯀꯨꯝꯨꯝꯗ꯭ꯔꯤꯌꯦ
ꯎ ꯅꯪꯒꯤꯁꯦ ꯁꯤꯕ ꯐꯪꯒꯗꯕ ꯃꯥꯟꯗꯦꯕꯨꯣ ꯗꯤꯛꯁꯅꯔꯤꯗꯕꯣ ꯅꯪꯒꯤꯗꯤ ꯀꯦꯂꯦꯟꯗꯔꯗ ꯊꯤꯒꯗꯕꯅꯦ ꯀꯦꯂꯦꯟꯗꯔꯗ ꯀꯣ ꯀꯦꯂꯦꯟꯗꯔꯗ ꯊꯤꯒꯗꯕꯅꯤ ꯅꯪꯒꯤꯗꯤ
ꯎꯝ
ꯀꯔꯤ ꯑꯣꯏꯅ ꯇꯧꯒꯅꯤ ꯉꯁꯤꯗꯤ
ꯁꯤ ꯁꯧꯒꯠꯄꯗ ꯀꯩꯅꯣ ꯆꯥꯅꯤꯡꯕꯀꯣ ꯁꯧꯒ꯭ꯔꯤꯗꯣ
ꯎꯄꯥꯏ ꯂꯩꯇꯕꯒꯤ ꯌꯦꯟꯁꯥꯡ ꯅꯥꯇꯇꯩ ꯂꯩꯇꯕꯒꯤ
ꯆꯥꯕ ꯀꯨꯏꯔꯦꯅ ꯇꯧꯁꯤꯔꯥ ꯇꯧꯕꯅꯤꯗ
ꯃꯤ ꯑꯇꯩꯗꯤ ꯆꯥꯗꯕ ꯀꯨꯏꯔꯦꯅ ꯆꯥꯒꯦ ꯍꯥꯏꯔꯒ ꯅꯪꯗꯤ ꯆꯥꯕ ꯀꯨꯏꯗꯦꯅ ꯁꯄꯦꯔꯥꯅꯤ ꯅꯪꯁꯤꯁꯨꯁꯨ
ꯃꯟꯕꯤ ꯀꯩ ꯀꯩ ꯆꯖꯥꯖ ꯋꯥꯒꯦ ꯍꯥꯏ
ꯍ ꯌꯦꯟꯖꯥꯡꯗꯨ ꯀꯩꯅꯣ ꯑꯁ ꯀꯣ ꯑꯣ ꯑꯜꯂꯨꯒ ꯑ ꯈꯥꯃꯦꯟ ꯃꯅꯥ ꯆꯥꯕ ꯑꯃ ꯂꯩꯗꯅ
ꯑ
ꯑꯗꯨꯒ ꯆꯥꯏ ꯔꯥꯎꯟ ꯈꯛꯇꯅꯦ ꯍꯟꯗꯛ ꯇꯧꯔꯤꯁꯦ
ꯋꯥꯔꯜ ꯀꯞ ꯂꯣꯏꯗ꯭ꯔꯤ ꯐꯥꯎꯗꯤ ꯔꯥꯎꯟ ꯌꯥꯎꯒꯅꯤ ꯐꯨꯠꯕꯣꯜ ꯃꯃ ꯌꯥꯕꯅꯤ
꯭ꯔ ꯁꯥꯟꯗ ꯄꯣ
ꯑꯩꯈꯣꯏꯗꯤ ꯄꯪꯆꯥ ꯆꯥꯕꯅꯤꯅꯀꯣ
ꯎꯝ
ꯍꯜꯂꯗꯤ ꯆꯥꯔꯦ ꯑꯩꯈꯣꯏꯗꯤ
ꯅꯣꯏ ꯅꯣꯏꯗꯤ ꯀꯅꯥ ꯊ ꯊꯣꯛꯅꯤꯒ
ꯑꯩ ꯊꯣꯡꯉꯅꯤ ꯊꯣꯡꯗ꯭ꯔꯤꯗ ꯑꯩꯅ ꯊꯣꯡꯗꯣꯏꯅꯦ
ꯎꯝ ꯑꯔꯃꯅꯤ
ꯌꯥꯕꯅꯦ ꯑꯗꯨꯝ
ꯑꯌꯨꯛꯇ ꯅꯪꯒꯤ ꯆꯥꯔꯕꯣ ꯊꯣꯡꯅꯕ ꯆꯥꯛ ꯊꯣꯡꯅꯕ
ꯑꯌꯨꯛꯇ ꯑꯩꯅ ꯇꯧꯕ
ꯑ ꯑꯗꯨꯒ ꯍꯦꯡꯅꯕꯒꯠꯄ
ꯃꯍꯥꯎ ꯃꯍꯥꯎ ꯇꯝꯕ ꯂꯥꯛꯀꯦꯔꯣ
ꯃꯍꯥꯛꯥꯎ ꯇꯝꯕꯒꯤ ꯋꯥꯗꯨꯗꯤ ꯍꯥꯏꯔꯛꯀꯅꯨꯗ ꯑꯩ ꯑꯣꯏꯅ ꯊꯣꯡꯒꯅꯤꯣꯏꯅꯦ
ꯁꯧꯒꯔꯤ ꯑꯣꯏꯔꯁꯨ ꯂꯧꯈꯠꯄ ꯑꯗꯨꯝ ꯌꯥꯒꯅꯤꯗ
ꯍꯣꯏꯅꯦ ꯈꯪꯉꯤꯅꯦ ꯑꯗꯨ ꯂꯧꯈꯠꯄ ꯌꯥꯅꯕ ꯅꯣꯏ ꯕꯣꯜ ꯁꯥꯟꯅꯕ ꯆꯠꯂꯤꯗꯨꯅꯤꯅꯦ ꯍꯛꯆꯥꯡ ꯐꯅꯕꯒꯤ ꯅꯠꯇꯦꯕ ꯆꯥꯛ ꯆꯥꯕ ꯅꯨꯡꯉꯥꯏꯅꯕ ꯇꯧꯔꯤꯅꯦꯕ ꯅꯣꯏꯗꯤ ꯈꯪꯉꯤꯕ ꯎꯝ ꯅꯣꯡ ꯇꯨꯗꯕ꯭ꯔꯣ ꯑꯍꯤꯡ
ꯑ ꯁꯤꯡꯁꯦ ꯆꯨꯕ ꯃꯥꯜꯂꯦ ꯑꯩꯗꯤ ꯈꯪꯗꯦ ꯑꯩꯈꯣꯏꯗꯤ ꯃꯈꯥꯗ ꯂꯩꯕꯅꯤꯅ ꯑꯁ ꯌꯥꯝ ꯀꯟꯅ ꯁꯨꯔꯁꯨ ꯀꯌꯥ ꯇꯥꯗꯦꯗ
ꯍꯣꯏꯅꯦ ꯍꯣꯏꯅꯦ ꯑꯁ ꯑꯩꯈꯣꯏ ꯁꯋꯥꯏꯁꯤꯗꯤ ꯂꯣꯏꯔꯤꯅꯦ ꯂꯝꯕꯤꯒꯁꯦ ꯂꯣꯏꯅ ꯕꯔꯥ ꯀꯥꯔ ꯂꯩꯔ ꯁꯤꯡꯁꯤꯡ
ꯍꯧꯒꯠꯄꯗ ꯂꯝꯕꯤꯁꯦ ꯏꯁꯤꯡ ꯂꯩꯕꯥꯛ ꯌꯥꯝ ꯊꯣꯛꯂꯝꯃꯤꯅꯦ
ꯉ ꯐꯥꯕ ꯆꯂꯣ ꯉ ꯐꯥꯕ ꯆꯂꯣ
ꯑ ꯈꯪꯗꯦ ꯌꯨꯝꯕꯨꯗ ꯏꯟ ꯏꯟ ꯀꯥꯡꯈꯟꯗꯣ ꯍꯪꯁꯤꯔꯥ ꯈꯪꯗꯦ ꯃꯥꯥꯎ ꯌꯥꯎꯗ
ꯍꯣꯏ ꯅꯂꯥꯗꯒꯤ ꯊꯣꯛꯄ ꯉꯥꯒꯣ ꯑꯁ ꯀꯔꯤꯗꯒꯤ ꯊꯣꯛꯄ ꯉꯥ ꯃꯌꯥꯝ ꯂꯩꯔꯅꯤ ꯑꯅꯦ
ꯃꯖꯥꯗꯅꯦ
ꯍ ꯑꯩꯈꯣꯏ ꯁ꯭ꯋꯥꯏꯒꯤꯅ ꯍꯦꯟꯅ ꯍꯥꯟꯋꯥꯏꯅ ꯉꯥꯗꯤꯦ
ꯑꯝ ꯆꯝꯐꯨꯠꯒ ꯃꯥꯟꯅꯩꯗ ꯁꯤꯗꯒꯤ ꯉꯥꯗꯤ
ꯑꯈ‌ꯣꯏ ꯁꯨꯋꯥꯏꯁ ꯄꯨꯈ꯭ꯔꯤ ꯉꯥ ꯐꯥꯎ ꯍꯥꯎꯕꯅꯦ ꯑꯩꯈꯣꯏꯤꯡꯉꯗꯤ
ꯎꯝ ꯅꯍꯥꯟ ꯌꯥꯝ ꯐꯥꯔꯝꯃꯦ ꯑꯗꯣ ꯑꯁ ꯍꯥꯎꯗꯤ ꯑꯝꯇ ꯌꯥꯎꯗꯦ
ꯅꯣꯏꯅꯦ ꯀꯥꯟꯅꯗꯦꯕꯀꯣ ꯑꯗꯨ ꯃꯣꯏꯗꯤ ꯑꯥꯁ ꯍꯥꯎꯏꯦ ꯍꯥꯎꯏꯦꯒ ꯍꯥꯏꯔꯛꯀꯅꯤ
ꯑ ꯑꯗꯨꯒꯤ ꯃꯍꯨꯠꯇ ꯁꯧꯒꯔꯤ ꯊꯣꯡꯅ ꯍꯥꯎꯕ
ꯑꯣ ꯑꯣ ꯑꯗꯨꯃꯥꯏꯅ ꯇꯧꯕꯅꯦ ꯇꯧꯔꯤꯅ ꯍꯛꯆꯥꯡꯁꯨ ꯐꯕꯅꯤꯗ
ꯑꯧ ꯉꯁꯤꯗꯤ ꯌꯨꯝ ꯂꯩꯕ꯭ꯔꯣ ꯀꯗꯥꯏ ꯆꯠꯀꯅꯤ
ꯀꯔꯤ ꯌꯨꯟꯗꯨꯗꯥ ꯑꯩꯈꯣꯏꯗꯤ ꯊꯕꯛ ꯆꯠꯂꯗꯤ ꯊꯕꯛ ꯆꯠꯂꯗꯤ ꯐꯝꯃꯤ ꯌꯨꯝ ꯂꯩꯔꯗꯤ
ꯑꯁ ꯅꯅꯨꯡꯉꯣꯟꯅꯣ ꯏꯇꯣꯞ ꯒꯨꯟꯃꯗꯤ ꯌꯥꯎ
ꯍꯣꯏ ꯑꯗꯨꯅꯦ ꯑꯩꯈꯣꯏꯒꯤꯗꯤ ꯃꯣꯏ ꯊꯕꯛ ꯆꯠꯂꯦꯅ ꯊꯕꯛꯇꯂꯗꯤ ꯌꯥꯝ ꯊꯕꯛꯇꯣ ꯀꯔꯤꯅꯣ ꯌꯥꯝ ꯁꯨꯏꯕꯀꯣ ꯑꯩꯈꯣꯏꯗꯤ ꯑꯗꯨꯝ ꯅꯠꯇꯦ ꯌꯨꯝ ꯂꯩꯔꯗꯤ ꯊꯕꯛ ꯁꯨꯏ ꯊꯕꯛ ꯆꯔꯗꯤ ꯐꯝꯃꯦ ꯑꯩꯈꯣꯏꯗꯤ
ꯑ ꯌꯨꯝ ꯂꯩꯕꯅ ꯐꯩꯅꯦ
ꯑꯗꯨ ꯌꯨꯝ ꯂꯩꯕ ꯇꯜꯂꯦꯕ ꯊꯕ ꯍꯣꯏ ꯑꯩꯅꯦ ꯑꯩꯅꯦ ꯄꯣꯊꯥꯒꯦ ꯍꯥꯏꯗꯤ ꯊꯕꯛ ꯆꯠꯀꯗꯕꯅꯦ ꯑꯩꯈꯣꯏꯅꯦ ꯑꯌꯨꯛ ꯍ ꯑꯌꯨꯛ ꯄꯨꯡ ꯅꯤꯄꯥꯟꯗꯒꯤ ꯄꯨꯡ ꯃꯉꯥ ꯐꯥꯎ ꯐꯝꯒꯅꯤꯕ
ꯑꯥ
ꯃꯁꯤ ꯋꯥꯃꯟꯕꯗꯒꯤꯀꯣ ꯉꯥꯏꯍꯥꯛ ꯑꯗꯨꯝ ꯀꯣꯏꯕ ꯆꯠꯂꯅꯤ ꯌꯨꯝ ꯂꯩꯔꯗꯤ ꯑꯁ ꯊꯕꯛ ꯁꯨꯃꯟꯕꯗꯒꯤ ꯋꯥꯔꯦꯅ ꯐꯝꯕꯀꯣ ꯑꯁꯤꯗꯅ ꯐꯝꯍꯟꯕ ꯑꯗꯨꯒꯤ ꯋꯥꯔꯅꯤꯅ ꯑꯗꯨꯝ ꯊꯕꯛ ꯀꯔꯤ ꯂꯩꯕ ꯀꯣꯏ ꯄꯨꯡ ꯀꯣꯏ ꯀꯣꯏ ꯆꯠꯄ
ꯑꯅꯤꯃꯛ ꯋꯥꯕ ꯊꯕꯛ ꯉꯥꯛꯇꯅꯅꯦ
ꯋꯥ
ꯏꯅꯤ
ꯑ
ꯄꯥꯏ
ꯎꯝ
ꯍꯤꯟꯗꯤ ꯏꯟꯗꯤꯌꯥꯒꯤ ꯑꯩꯅ ꯌꯥꯌꯥ ꯇꯕꯅꯦ
ꯃꯣꯏ ꯍꯥꯏ ꯏꯁꯦ ꯀꯔꯤ ꯐꯤꯐꯇꯤ ꯁꯤꯛꯁꯇꯤꯗꯤ ꯒ꯭ꯌꯥꯟ ꯇꯥꯅꯤꯀꯣ ꯑꯗꯣ ꯐꯣꯔꯇꯤꯒꯨꯝꯕꯗꯤ ꯈꯪꯉꯔꯣꯏ
ꯑꯩꯈꯣꯏ ꯂꯣꯟꯗ ꯉꯥꯡꯅꯁꯦ ꯍꯥꯏꯌꯨꯅꯦ
ꯍꯣꯏ ꯌꯥꯔꯤꯣꯏꯅꯦ ꯑꯩꯈꯣꯏ ꯃꯅꯤꯄꯨꯔꯗ ꯂꯩꯕꯅꯤꯀꯣ ꯃꯅꯤꯄꯨꯔꯒꯤ ꯂꯣꯟꯁꯨ ꯃꯣꯏꯁꯨ ꯑꯝꯇ ꯈꯪꯗꯦ ꯏꯪꯂꯤꯁꯇ ꯇꯧꯔ ꯄꯁ ꯍꯥꯏꯔꯁꯨ ꯃꯣꯏ ꯏꯟꯖꯤꯅꯤꯌꯥꯔꯅꯤ ꯀꯥꯏꯅ ꯏꯪꯂꯤꯁꯁꯦ ꯑꯝꯇ ꯈꯪꯕ ꯌꯥꯎꯗꯦ ꯊ ꯀ ꯇꯒꯤ ꯇꯝꯝꯕꯅ ꯍꯅ ꯃꯣꯏ ꯏꯟꯖꯤꯅꯤꯌꯔ ꯏꯪꯂꯤꯁꯀ ꯈꯔ ꯃꯤꯛꯁ ꯇꯧꯔꯒ ꯉꯥꯡꯉꯁꯨ ꯃꯣꯏ ꯒꯦꯃꯦꯟ ꯑꯃꯨꯛ ꯇꯥꯗꯤꯦ ꯅꯣꯏ ꯗꯥꯗꯤ ꯍꯧꯒꯠꯇ꯭ꯔꯤꯕꯣ ꯃꯥꯁꯨ ꯉꯁꯥꯏ ꯐꯣꯟ ꯇꯧꯔ